ꯇꯥꯕ꯭ꯔ ꯑ ꯇꯕ꯭ꯔꯣ
ꯎꯝ
ꯀꯩꯗꯧꯔꯒ ꯂꯩꯅꯣ
ꯎꯝ ꯑꯝ ꯐꯝꯃꯒ ꯂꯩ ꯉꯥꯏꯍꯥꯛ ꯂꯩꯔꯗꯤ ꯆꯥꯛ ꯏꯟꯁꯥꯡ ꯊꯣꯡꯕ ꯍꯧꯔꯅꯤ
ꯑꯣ ꯔꯦꯟꯗ ꯂꯩꯕ꯭ꯔꯣ ꯅꯣꯏꯁꯨ
ꯎꯝ ꯑꯩꯗꯤ ꯅꯨꯄꯥꯅ ꯍꯥꯏꯔ ꯅꯨꯄꯤꯒꯅ ꯄꯥꯈꯠꯂ ꯑꯩꯗꯤ ꯌꯨꯝꯗ ꯑꯗꯨꯝ ꯂꯩꯌꯦ ꯎꯝ ꯀꯩꯗꯧꯔꯝꯃꯤꯅꯣ ꯅꯪꯗꯤ
ꯑꯩꯁꯨ ꯑꯗꯨꯝ ꯐꯝꯃꯤꯅꯤꯗ
ꯎꯝ ꯀꯔꯤ ꯏꯟꯁꯥꯡ ꯆꯥꯔꯒꯦ ꯑꯌꯨꯛꯇꯤ
ꯑꯌꯨꯛꯇꯤ ꯑꯩꯈꯣꯏ ꯑꯂꯨꯒ ꯀꯦꯕꯦꯖ ꯆꯥꯏꯌꯦ ꯀꯣꯕꯤ
ꯑꯣ ꯎꯝ ꯑꯩꯗꯤ ꯍꯟꯗꯛ ꯁꯦ ꯍꯟꯗꯛꯀꯤ ꯆꯍꯤꯁꯦ ꯀꯦꯕꯦꯠ ꯆꯥꯕ ꯐꯪꯗꯦ ꯑꯩꯗꯤ
ꯌꯥꯝ ꯂꯩꯌꯦꯅ ꯀꯩꯅꯣ
ꯁꯨꯝꯐꯪ ꯐꯪꯗꯦ ꯑꯩꯈꯣꯏꯗꯤ ꯎ ꯐꯥꯎ ꯎꯗ꯭ꯔꯦꯗ ꯗꯤ ꯑꯩꯈꯣꯏ ꯈꯨꯟꯗꯗꯤ ꯀꯦꯕꯦꯁꯒꯨꯝꯕꯗꯣ ꯊꯥꯅꯗꯕꯅꯤꯅꯀꯣ ꯑꯌꯥꯝꯕꯅ
ꯑꯣ
ꯇꯤꯂꯧꯒꯨꯝꯕ ꯑꯠ ꯑꯇꯣꯞꯄꯗꯤ ꯑꯗꯨꯝ ꯊꯥꯏꯌꯦꯕ ꯑꯗꯨ ꯀꯩ ꯀꯦꯕꯦꯁꯒꯨꯝ ꯕꯗꯤ ꯊꯥꯗꯦꯕ
ꯑꯣ
ꯁꯤꯡꯖꯨ ꯆꯥꯕꯁꯨ ꯍꯥꯎꯕꯅꯤꯅꯦ
ꯑꯩꯈꯣꯏꯅ ꯊꯥꯕꯗꯣ ꯑꯗꯨꯝ ꯆꯥꯏꯌꯦ ꯑꯩꯈꯣꯏꯗꯤꯀꯣ
ꯑꯣ ꯑꯗꯨꯝ ꯌꯥꯝ ꯌꯥꯝ ꯊꯥꯕ꯭ꯔꯣ ꯅꯣꯏꯗꯤ
ꯍꯣꯏ ꯌꯥꯝ ꯌꯥꯝ ꯊꯥꯏꯌꯦ ꯑꯩꯈꯣꯏꯗꯤ ꯌꯣꯟꯕꯒꯤꯀꯣ
ꯎꯝ
ꯎꯝ ꯌꯥꯝ ꯌꯥꯝ ꯊꯥꯕꯅꯤꯗ
ꯀꯔꯤ ꯀꯔꯤ ꯊꯥꯕ꯭ꯔꯥ
ꯑꯩꯈꯣꯏꯗꯣ ꯎꯝ ꯀꯣꯕꯤ ꯑꯗꯨꯒ ꯕ꯭ꯔꯤꯟꯖꯦꯜꯗꯣ ꯈꯪꯉꯦꯀꯣ ꯕ꯭ꯔꯤꯟ ꯑꯗꯨꯒ ꯈꯥꯃꯦꯟ ꯑꯈꯥꯕꯤꯗꯨ ꯈꯪꯕ꯭ꯔꯥ
ꯎꯝ ꯈꯪꯉꯤ
ꯑꯥ ꯑꯗꯨ ꯊꯥꯏꯌꯦ ꯑꯗꯨꯒ ꯆꯤꯂꯤꯁꯨ ꯊꯥꯏꯌꯦ
ꯎꯝ
ꯍꯣꯏ ꯑꯗꯨ ꯊꯥꯕꯅꯦ ꯀꯦꯔꯦꯠꯀꯨꯝꯕ ꯔꯦꯗꯤꯁꯀꯨꯝꯕꯁꯨ ꯊꯥꯕꯅꯦ
ꯎꯝ ꯏꯟꯖꯥꯡ ꯅꯄꯤ ꯌꯥꯝ ꯊꯥꯕ ꯆꯠꯅꯤꯡꯉꯦ ꯏꯪꯈꯣꯜꯁꯤ ꯌꯥꯝ ꯆꯥꯎꯔꯝꯗꯧ ꯃꯥꯜꯂꯦ ꯅꯣꯏꯒꯤꯁꯦ
ꯍꯣꯏ ꯍꯣꯏ ꯑꯦꯟ ꯏꯟꯁꯥꯡ ꯅꯥꯄꯤꯗꯤ ꯌꯥꯝ ꯐꯩꯌꯦꯕ ꯍꯣꯏ ꯈꯔ ꯈꯨꯟꯗꯦ ꯑꯗꯨꯒꯤ
ꯑꯩꯅꯦ ꯑꯗꯨꯗꯤ ꯌꯨꯝꯗ ꯑꯗꯨꯝ ꯊꯥꯕ꯭ꯔꯣ ꯅꯠꯇ꯭ꯔꯒ ꯆꯤꯡꯗ ꯊꯥꯕ꯭ꯔꯥ
ꯆꯤꯡꯗꯅꯦ ꯆꯤꯡ ꯍꯥꯏꯕꯗꯤ ꯌꯥꯝꯅ ꯂꯞꯄꯗꯤ ꯅꯠꯇꯦꯀꯣ ꯑꯗꯨ ꯆꯤꯡꯗꯅꯦ ꯌꯨꯝꯗꯗꯤ ꯅꯠꯇꯦ
ꯅꯣꯏ ꯏꯪꯈꯣꯜꯗꯣ ꯐꯖꯩꯅꯦ ꯑꯗꯨꯗꯤ
ꯍꯣꯏ ꯑꯗꯨꯝ ꯏꯟꯁꯥꯡ ꯅꯥꯄꯤꯗꯤ ꯐꯩꯌꯦ ꯈꯣꯏ ꯈꯨꯟꯗꯗꯤ
ꯎꯝ ꯎꯝ ꯅꯣꯏ ꯂꯩꯕꯥꯛꯇꯣ ꯍꯥꯔ ꯌꯥꯎꯕꯒꯤ ꯑꯣꯏꯔꯝꯅꯦ
ꯀꯦꯕꯦꯁꯀꯨꯝꯕ ꯈꯣꯏꯒꯤ ꯊꯥꯗ꯭ꯔꯕꯅꯤꯅ ꯆꯥꯕ ꯐꯪꯗꯦ ꯍꯣꯏ ꯑꯩ ꯀꯣꯂꯦꯖ ꯀꯥꯌꯦ ꯃꯔꯛ ꯃꯔꯛꯇ
ꯑꯣ
ꯀꯣꯂꯦꯖꯅꯤ ꯀꯥꯏꯅ ꯁ꯭ꯀꯨꯜꯁꯨ ꯆꯠꯇꯦꯗ ꯆꯠꯇꯦꯕ ꯍꯥ
ꯅꯪ ꯅꯪꯗꯤ ꯀꯩꯗ ꯀꯣꯂꯦꯖ ꯀꯥꯔꯤꯌꯦ
ꯑ ꯏꯝꯐꯥꯜꯗ ꯑꯩ ꯃꯤꯡꯗꯤ ꯍꯥꯏꯅꯤꯡꯗ꯭ꯔꯦ ꯃꯤꯡꯗꯤ ꯄꯟꯅꯤꯡꯗ꯭ꯔꯦ ꯍꯨꯝ
ꯍꯣꯏ ꯍꯣꯏ ꯑꯩꯈꯣꯏꯁꯨ ꯏꯝꯐꯥꯜꯗ ꯂꯩꯕꯅꯤꯗ
ꯎꯝ ꯅꯣꯏ ꯔꯦꯟꯗ ꯂꯩꯕ꯭ꯔꯥ
ꯍꯣꯏ ꯔꯦꯟꯗ ꯂꯩꯌꯦ ꯉꯁꯥꯏ ꯉꯁꯥꯏ ꯋꯥꯔꯤ ꯁꯥꯕꯗꯤ ꯑꯩꯒꯤ ꯗꯗꯥꯅꯦꯕꯀꯣ
ꯑꯥ
ꯇꯥꯕ꯭ꯔꯥ
ꯑꯣ ꯊꯥꯏꯌꯦ ꯑꯗꯨ
ꯑꯣ ꯑꯣ ꯍꯣꯏ ꯃꯥꯅ ꯑꯩꯒꯤ ꯗꯗꯥꯅꯦ ꯑꯩꯅ ꯃꯥꯒꯤ
ꯑꯣ ꯅꯪ ꯃꯅꯥꯎꯅꯨꯄꯤ ꯑꯣꯏꯕꯥ
ꯍꯣꯏ
ꯑꯗꯨꯗꯤ ꯅꯪ ꯆꯍꯤ ꯀꯌꯥ ꯁꯨꯔꯒꯦ
ꯑꯩ ꯑꯩ ꯅꯥꯏꯟꯇꯤꯟ ꯔꯟꯅꯤꯡꯅꯦ ꯅꯥꯏꯟꯇꯤꯟ ꯏꯔꯁ ꯔꯟꯅꯤꯡ
ꯕ꯭ꯔꯥ
ꯍꯥꯥ
ꯀꯣꯂꯤꯖꯒꯨꯝꯕꯗꯤ ꯀꯥꯕ ꯍꯧꯔꯕꯔꯥ
ꯍꯣꯏ ꯍꯣꯏ ꯀꯥꯕ ꯍꯧꯔꯦ ꯑꯗꯣ ꯍꯧꯖꯤꯛꯀꯥꯟꯗꯣ ꯑꯩꯈꯣꯏ ꯁꯝꯃꯔ ꯚꯦꯀꯦꯁꯟ ꯐꯪꯕꯀꯣ
ꯎꯝ ꯁꯤꯃꯤꯁꯇꯔ ꯀꯌꯥ
ꯐꯥꯔꯁꯅꯦ ꯑꯩꯗꯤ
ꯐꯥꯔꯁꯔꯥ ꯎ ꯐꯥꯔꯁ ꯎꯝ ꯑꯩꯉꯣꯟꯗꯒꯤ ꯈꯔ ꯖꯨꯅꯤꯌꯔ ꯑꯣꯏꯅꯦ ꯑꯩꯗꯤ ꯐꯣꯔ ꯑꯣꯏꯕꯅꯦ ꯐꯣꯔꯠ ꯁꯤꯃꯤꯁꯇꯔ
ꯑꯣ ꯑꯣ ꯀꯔꯤ ꯗꯤꯄꯥꯔꯠꯃꯦꯟꯗ ꯇꯧꯒꯦ ꯅꯪꯗꯤ
ꯄꯣꯂꯤꯇꯤꯀꯦꯜ ꯁꯥꯏꯟꯁꯇ
ꯑꯣ
ꯎꯝ ꯀꯣꯂꯦꯖ ꯀꯥꯕꯗꯤ ꯑꯗꯨꯝ ꯅꯨꯡꯉꯥꯏꯕ꯭ꯔꯣ ꯀꯃꯥꯏ ꯇꯧꯒꯦ
ꯍꯣꯏ ꯑꯗꯨꯝ ꯍꯣꯏ ꯍꯧꯖꯤꯛ ꯐꯥꯎꯗꯤ ꯑꯗꯨꯝ ꯅꯨꯡꯉꯥꯏꯌꯦꯗ ꯀ꯭ꯂꯥꯁꯁꯨ ꯐꯖꯅ ꯂꯧꯕꯤꯌꯦꯕꯀꯣ ꯑꯗꯨꯒꯤ ꯑꯗꯨꯝ ꯍꯣꯏ ꯔꯤꯒꯨꯂꯔꯗꯅꯦ
ꯑꯣ ꯐꯩꯅꯦ
ꯑꯗꯨꯝ ꯐꯥꯕꯅꯦꯗ ꯐꯥꯕꯔꯥ ꯐꯇ
ꯎꯝ ꯔꯤꯒꯨꯂꯔꯗ ꯆꯠꯄꯅ ꯂꯥꯏꯔꯤꯛ ꯍꯩꯗꯣꯏꯅꯤꯗ ꯑꯈꯣꯏꯗꯤ ꯗꯨꯃꯥꯏ ꯆꯠꯄ ꯉꯝꯗ꯭ꯔꯦꯕ ꯏꯖꯝ ꯃꯌꯥꯗ ꯏꯖꯝꯗ ꯈꯔꯗ ꯆꯠꯂꯦꯕ ꯐꯣꯝ ꯐꯤꯜꯂꯞꯗ ꯑꯗꯨꯒ ꯍꯣꯝ ꯑꯦꯁꯥꯏꯟꯃꯦꯟꯒꯨꯝꯕ ꯁꯝꯃꯤꯠ ꯇꯧꯕ ꯆꯠꯄ ꯑꯗꯣ ꯁ꯭ꯀꯣꯂꯔꯁꯤꯞ ꯒꯨꯝꯕ ꯁꯦꯝꯕ ꯑꯗꯨ ꯈꯛꯇꯅꯤ
ꯑꯣ ꯑꯗꯨꯁꯨ ꯀꯔꯤꯁꯨ ꯀꯥꯏꯗꯦꯗ
ꯎꯝ ꯀ꯭ꯂꯥꯁ ꯂꯧ ꯁꯤꯔꯥꯟꯅ ꯆꯠꯂꯒꯀꯣ ꯏꯃꯥꯟꯅꯕꯤꯁꯤꯡꯒꯅꯦꯕ ꯑꯩꯈꯣꯏ ꯃꯤ ꯍꯍꯨꯝ ꯃꯔꯤ ꯆꯠꯄꯅꯦꯕ ꯑꯗꯨꯒ ꯑꯩꯈꯣꯏꯒꯤ ꯑꯣꯖꯥꯁꯤꯅꯀꯣ ꯅꯣꯏ ꯔꯤꯒꯨꯂꯔ ꯑꯣꯏꯅ ꯂꯥꯛꯑꯣꯏꯗꯕ ꯑꯣꯏꯔꯗꯤ ꯑꯗꯨꯗꯤ ꯂꯥꯛꯀꯅꯨ ꯀ꯭ꯂꯥꯁ ꯂꯧꯕ ꯃꯇꯝ ꯁꯥꯡꯗꯦ ꯑꯩ ꯅꯨꯡꯇꯤꯒꯤ ꯂꯥꯛꯑꯣꯏꯗꯕ ꯑꯣꯏꯔꯗꯤ ꯂꯥꯛꯀꯅꯨ ꯍꯥꯏꯕ ꯑꯗꯨꯗꯒꯤ ꯑꯩꯈꯣꯏ ꯆ ꯇꯟꯒ꯭ꯔꯕ
ꯑꯣ ꯇꯤꯆꯔ
ꯑꯗꯨꯃꯥꯏꯅ ꯍꯥꯏꯕꯅꯤ ꯑꯈꯣꯏꯗ ꯎꯄꯥꯏ ꯂꯩꯇꯦ ꯑꯇꯣꯞꯄ ꯃꯤꯗꯤ ꯑꯗꯨꯝ ꯈꯔ ꯈꯔꯗꯤ ꯂꯥꯛꯅꯩꯌꯦꯕ ꯑꯗꯨꯗꯣ ꯑꯩꯈꯣꯏ ꯗꯤꯄꯥꯔꯠꯃꯦꯟꯗꯨ ꯀꯩꯅꯣ ꯈꯪꯗꯦ ꯃꯤꯗꯨ ꯂꯥꯛꯇꯕ ꯑꯗꯨꯏ
ꯑꯩꯈꯣꯏꯒꯤꯗꯤ ꯑꯩꯈꯣꯏꯗꯤ ꯐꯥꯔꯁ ꯁꯦꯃꯤꯁꯇꯔꯁꯨ ꯑꯣꯏꯕꯅꯤꯅ ꯍꯥꯏꯗꯤ ꯍꯥꯏ ꯁꯨ ꯁ꯭ꯀꯨꯜꯒ ꯅꯠꯇ꯭ꯔꯗꯤ ꯀꯦꯟꯗ꯭ꯔꯤ ꯑꯗꯨꯃꯥꯏꯅ ꯃꯣꯏꯅ ꯑꯩꯈꯣꯏꯕꯨ ꯇ꯭ꯔꯤꯠ ꯇꯧꯋꯦꯕꯀꯣ
ꯎꯝ
ꯍꯥꯏꯗꯤ ꯐ꯭ꯔꯤ ꯑꯣꯏꯒꯅꯤ ꯍꯥꯏꯅ ꯍꯥꯏꯗꯤ ꯑꯗꯨꯝ ꯍꯥꯏꯅꯩꯌꯦꯗꯅ
ꯎꯝ
ꯑꯗꯨꯕꯨ ꯑꯩꯈꯣꯏꯕꯨꯗꯤ ꯑꯗꯨꯃꯥꯏꯅ ꯇꯧꯗꯦꯗ ꯌꯥꯝ ꯏꯁꯇ꯭ꯔꯤꯛ ꯑꯣꯏꯌꯦꯗ
ꯎꯝ ꯑꯗꯨ ꯌꯦꯅꯦꯕ ꯅꯣꯏ ꯀꯔꯤꯔꯥ ꯀꯣꯂꯦꯖ ꯀꯥꯕꯁꯨ ꯔꯤꯒꯨꯂꯔ ꯑꯣꯏꯕꯗꯧꯕ
ꯍꯣꯏ ꯍꯣꯏ
ꯎꯝ ꯐꯩꯌꯦ ꯐꯩꯌꯦ ꯑꯗꯨꯃꯥꯏ ꯍꯣꯠꯅꯕꯗꯨꯅ ꯐꯕꯅꯤ ꯑꯩꯈꯣꯏꯒꯤꯗꯤ ꯂꯣꯏ ꯐ꯭ꯔꯤꯗꯅꯤ ꯇꯧꯔꯤꯕꯁꯦ
ꯑꯗꯨ ꯐ꯭ꯔꯤꯗ ꯂꯩꯅꯤꯡꯉꯦꯍ ꯑꯩꯈꯣꯏꯁꯨ
ꯅꯣꯡꯗꯤ ꯅꯨꯡꯉꯥꯏ ꯁꯤꯅꯗꯤꯦ ꯑꯗꯣ ꯃꯈꯥ ꯑꯃꯨꯛ ꯀꯩꯗꯧꯗꯣꯏꯅꯣ ꯈꯪꯗꯦ
ꯑ ꯑꯩꯕꯨꯁꯨ ꯑꯗꯨꯃꯥꯏꯅ ꯀꯣꯔꯦꯁꯄꯣꯟꯗꯤꯡꯗ ꯇꯧꯑꯣ ꯍꯥꯏꯅ ꯑꯩꯒꯤ ꯑꯗꯨꯗꯥ ꯑꯃꯗꯤ ꯍꯥꯏꯕꯅꯦꯕꯀꯣ ꯑꯗꯣ ꯀꯥꯒꯦ ꯍꯥꯏꯔꯗꯤ ꯐꯖꯅ ꯀꯥꯅꯤꯡꯕ ꯍꯥꯏꯇꯥꯔꯦ ꯑꯗꯨꯒꯤ ꯔꯦꯒꯨꯂꯔꯗ ꯇꯧꯈ꯭ꯔꯥ ꯎꯝ
ꯑꯦ ꯀꯔꯤ ꯌꯦꯟꯁꯥꯡ ꯊꯣꯡꯗꯣꯏꯔꯣ ꯍꯣꯔꯦꯟꯗꯤ
ꯑꯩꯈꯣꯏꯗꯤ ꯑꯂꯨ ꯗꯥꯜ ꯀꯣꯕꯤ ꯑꯗꯨ ꯈꯛꯇ ꯂꯩꯕꯅꯦ ꯑꯗꯨ ꯅꯨꯡꯇꯤꯒꯤ ꯆꯥꯔꯒ ꯂꯩꯕꯅꯦ ꯑꯩꯈꯣꯏꯗꯤ ꯎꯄꯥꯏ ꯂꯩꯇꯦ
ꯎꯝ ꯗꯥꯒꯨꯝꯕꯁꯤꯁꯨ ꯐꯕꯅꯤꯗ ꯍꯥꯎꯕꯅꯦꯕ ꯑꯗꯨꯝ ꯆꯥꯔꯁꯨ ꯌꯥꯏꯕ
ꯍꯗꯤ ꯍꯧꯋꯦ ꯑꯗꯨ ꯅꯤꯡꯅꯨꯡꯇꯤ ꯆꯥꯕꯤꯒꯤ ꯇꯟꯕ
ꯎꯝ ꯎꯁꯣꯏꯒꯨꯝꯕ ꯆꯥꯕ ꯍꯥꯡꯗꯕ꯭ꯔꯣ
ꯎꯁꯣꯏꯒꯨꯝꯕꯁꯨ ꯂꯩꯑ ꯑꯗꯨ ꯁꯤꯟꯕꯗꯨ ꯂꯩꯌꯦꯕꯀꯣ ꯑꯩꯈꯣꯏꯗꯤ ꯑꯗꯨ ꯁꯤꯟꯕꯗꯤ ꯄꯥꯝꯅꯗꯦꯕ ꯑꯩꯗꯤ
ꯎꯝ ꯁꯤꯟꯕ ꯅꯠꯇꯕ ꯍꯥꯏꯗꯤ ꯐ꯭ꯔꯦꯁ ꯑꯣꯏꯕꯗꯣ
ꯐ꯭ꯔꯦꯁ ꯑꯗꯨꯒꯨꯝꯕꯁꯨ ꯑꯗꯨꯝ ꯐꯪꯉꯦ ꯈꯨꯟꯗꯒꯤ ꯊꯥꯔꯛꯄꯤꯑꯕꯀꯣ
ꯑꯥ
ꯑꯗꯨ ꯀꯨꯏꯅ ꯊꯝꯕꯗꯤ ꯌꯥꯗꯦꯅ ꯑꯗꯨꯗꯤ ꯄꯠꯈ꯭ꯔꯦꯕ ꯑꯗꯨ ꯎꯝ ꯑꯗꯨꯒꯤ
ꯑꯩꯗꯤ ꯂꯥꯏ ꯋꯥꯗꯨ ꯌꯥꯝ ꯆꯥꯅꯤꯡꯈ꯭ꯔꯦ
ꯑꯣ ꯑꯣ ꯍꯣꯏ ꯍꯥꯎꯋꯦ ꯑꯗꯣ ꯑꯣ
ꯕꯣꯛꯅꯦꯠ ꯆꯥꯕꯗꯣ ꯎꯝ ꯇꯥꯡꯁꯨ ꯇꯥꯡꯕꯗ
ꯎꯝ
ꯎꯁꯣꯏꯗꯤ ꯍꯥꯏꯗꯤ ꯁꯤꯡꯖꯨꯗ ꯑꯗꯨꯝ ꯍꯥꯎꯋꯦ ꯑꯗꯨꯒꯥ ꯑ ꯎꯇꯤ ꯊꯣꯡꯕꯗꯁꯨꯀꯣ ꯍꯥꯎꯕꯅꯤ
ꯍꯣꯏ ꯍꯣꯏ ꯌꯥꯝ ꯍꯥꯎꯋꯦ ꯏꯛꯗꯣ ꯎꯝ ꯍꯥꯎꯋꯦꯗ ꯑꯗꯨꯗꯤ
ꯎꯝ ꯇꯥꯕ꯭ꯔꯣ
ꯍꯣꯏ ꯆꯪꯏ ꯆꯪꯁꯤ ꯑꯩꯅ ꯑꯗꯨꯝ ꯊꯣꯡꯉꯦ
ꯎꯝ
ꯑꯩꯈꯣꯏꯗꯣ ꯃꯤ ꯑꯍꯨꯝ ꯂꯩꯕꯅꯦꯕ ꯑꯩꯒꯤ ꯗꯗꯥꯅꯦꯕꯀꯣ ꯑꯗꯨ ꯃꯣꯏꯗꯤ ꯃꯣꯏꯗꯤ ꯎ ꯂꯥꯏꯕ꯭ꯔꯦꯔꯤ ꯆꯠꯈ꯭ꯔꯦꯕꯀꯣ
ꯎꯝ
ꯃꯣꯔꯅꯤꯡꯗ ꯆꯠꯇꯣꯏꯅꯦ ꯑꯗꯨꯒ ꯍꯜꯂꯛꯔꯒ ꯆꯥꯛ ꯆꯥꯔꯅꯤ ꯉꯥꯏꯍꯥꯛ ꯄꯣꯊꯥꯔꯒ ꯑꯃꯨꯛ ꯆꯠꯈ꯭ꯔꯦꯕ ꯑꯃꯨꯛ ꯆꯠꯈ꯭ꯔꯦꯕ ꯍꯧꯖꯤꯛꯗꯣ
ꯎꯝ ꯎꯝ
ꯍꯣꯏ ꯑꯩꯅ ꯊꯣꯡꯕꯅꯤꯗꯥ ꯅꯤꯡꯊꯤꯒꯦ
ꯎꯝ ꯑꯩ
ꯅꯪꯗꯤ ꯃꯤ ꯀꯌꯥ ꯂꯩꯕꯅꯣ
ꯎꯝ ꯑꯩꯈꯣꯏ ꯃꯤ ꯑꯍꯨꯝ ꯂꯩꯌꯦ ꯑꯩ ꯏꯕꯣꯛ ꯈꯣꯏꯗ ꯂꯩꯕꯅꯦꯕ ꯅꯣ ꯏꯕꯣꯛꯀ ꯑꯩꯈꯣꯏ ꯑꯪꯀꯜꯒ ꯑꯩꯈꯣꯏ ꯑꯍꯨꯝ ꯂꯩꯌꯦ ꯑꯩꯈꯣꯏ ꯌꯨꯝꯗꯁꯨ ꯑꯩꯈꯣꯏ ꯏꯃꯥꯒ ꯏꯄꯥ ꯂꯩꯕꯅꯦ ꯏꯆꯦ ꯑꯩꯈꯣꯏꯗꯤ ꯊꯕꯛ ꯁꯨꯕ ꯆꯠꯈ ꯑ ꯆꯠꯈꯤꯕꯒꯤ ꯏꯅꯥꯎꯅꯨꯄꯤꯁꯨ ꯍꯣꯁ ꯇꯦꯜꯗ ꯂꯩꯕ ꯑꯗꯨꯒꯤ ꯑꯩꯁꯤ ꯌꯨꯝꯗ ꯑꯗꯨꯝ ꯂꯩꯕ
ꯑꯣ
ꯈꯪꯗꯦꯗ ꯀꯨꯝꯁꯤꯁꯨ ꯑꯃꯨꯛ ꯌꯨꯝꯗ ꯂꯩꯌꯦ ꯍꯀꯨꯝꯗꯨꯁꯨ ꯌꯨꯝꯗ ꯂꯩꯑꯦ ꯄꯨꯟꯁꯤꯁꯦ ꯀꯃꯥꯏ ꯇꯧꯒꯗꯕ꯭ꯔꯥ ꯈꯪꯗꯦ ꯁꯨꯃꯥꯏꯅ ꯑꯗꯨꯝ ꯂꯣꯏꯁꯤꯟꯈꯤꯒꯗꯕ꯭ꯔꯥ ꯈꯪꯗꯦ
ꯎꯝ ꯌꯨꯝꯗ ꯂꯩꯔꯖꯨ ꯐꯕꯅꯤꯍꯦ
ꯎꯝ ꯃꯤꯅꯗꯤ ꯍꯣꯏ ꯌꯨꯝ ꯂꯩꯔꯒ ꯏꯃꯥ ꯏꯄꯥꯒꯤ ꯃꯇꯦꯡ ꯄꯥꯡꯉꯒ ꯑꯍꯟꯁꯤꯡꯒꯤ ꯑꯗꯨꯒ ꯃꯇꯦꯡ ꯄꯥꯡꯔꯒ ꯂꯩꯕꯅ ꯐꯕꯅꯦꯗꯤ ꯍꯥꯏꯕ ꯑꯗꯣ
ꯍꯣꯏ
ꯄꯣꯠꯆꯩꯒꯤꯗꯤ ꯈꯪꯗ꯭ꯔꯦꯕ ꯌꯨꯝꯗ ꯑꯗꯨꯝ ꯂꯩꯁꯤꯟꯕꯁꯦ
ꯑꯗꯨꯅꯦ ꯍꯣꯏ ꯑꯣ ꯆꯨꯝꯃꯦ ꯑꯗꯨꯁꯨ ꯍꯣꯏ
ꯎꯝ ꯑꯗꯨꯏ ꯃꯄꯥꯥꯜ ꯂꯣꯝꯗ ꯆꯠꯂꯒ ꯈꯔ ꯈꯔ ꯑꯗꯨꯝ ꯍꯣꯠꯅꯕꯅꯁꯨ ꯐꯩꯌꯦꯗꯅ ꯃꯄꯥꯟꯗ ꯆꯠꯊꯣꯛꯑꯗꯤ ꯂꯣꯟꯒꯨꯝꯕꯁꯨ ꯑꯗꯨꯝ ꯈꯡꯔꯛꯀꯅꯦꯕ
ꯑꯣ ꯑꯗꯨꯅꯦ ꯆꯨꯝꯃꯦ
ꯎꯝ
ꯎꯝ ꯆꯨꯝꯕꯅꯦꯗ ꯑꯗꯨꯗꯣ ꯏꯃꯥ ꯏꯄꯥꯉꯣꯟꯗ ꯂꯩꯔꯁꯨ ꯑꯗꯨꯝ ꯅꯨꯡꯉꯥꯏꯕꯗꯤ ꯅꯨꯡꯉꯥꯏꯌꯦꯀꯣ ꯑꯗꯨꯕꯨ ꯑꯩꯈꯣꯏꯒꯤ ꯐ꯭ꯌꯨꯆꯔꯒꯤꯗꯃꯛꯇꯤ ꯑꯩꯈꯣꯏ ꯁꯦꯝꯕꯗꯣ ꯋꯥꯒꯅꯤꯅ
ꯎꯝ
ꯅꯣꯡ ꯆꯨꯕ꯭ꯔꯥ ꯅꯣꯏꯔꯣꯝꯗ
ꯅꯣꯡꯁꯦ ꯍꯧꯖꯤꯛꯇꯤ ꯆꯨꯗꯦ ꯉꯁꯥꯏꯗꯣ ꯈꯔ ꯈꯔ ꯑꯗꯨꯝ ꯆꯨꯔ ꯂꯩꯕꯅꯦꯕ ꯑꯗꯣ ꯍꯧꯖꯤꯛꯇꯤ ꯅꯣꯡ ꯆꯨꯗꯦ ꯅꯣꯡꯗꯤ ꯃꯥꯡꯉꯒ ꯂꯩꯌꯦ
ꯑꯥ
ꯅꯣꯏꯔꯣꯝꯗ ꯅꯣꯡ ꯆꯨꯕ꯭ꯔꯣ
ꯍꯣꯏ ꯈꯔ ꯈꯔ ꯆꯨꯔꯒ ꯂꯩꯌꯦ ꯍꯧꯖꯤꯛꯇꯤ
ꯎꯝ ꯆꯖꯨꯔꯥ ꯂꯩꯕꯒꯤ ꯑꯗꯨꯗꯤ ꯅꯨꯡꯉꯥꯏꯕꯀꯣ ꯊꯕꯛ ꯆꯠꯊꯣꯛꯄꯗꯤ ꯌꯥꯗ꯭ꯔꯦꯕ
ꯑꯧ ꯆꯨꯨꯝꯃꯦꯗꯥꯥ ꯑꯗꯨ
ꯊꯕꯛ ꯁꯨꯗꯕ ꯃꯤꯒꯤꯗꯤꯀꯣ ꯑꯗꯨꯝ ꯅꯨꯡꯉꯥꯏꯕꯅꯤ
ꯎꯝ ꯑꯩꯈꯣꯏꯗꯤ ꯅꯣꯡ ꯆꯨꯕꯅ ꯐꯩꯌꯦꯗ ꯅꯣꯡ ꯆꯨꯕꯗꯣ ꯏꯁꯤꯡꯗꯣ ꯐꯪꯉꯦꯕ
ꯎꯝ
ꯅꯣꯡ ꯆꯨꯗ꯭ꯔꯗꯤ ꯑꯩꯈꯣꯏꯗꯤ ꯏꯁꯤꯡꯗꯣ